ꯇꯥꯔꯦ ꯇꯥꯔꯦ ꯍꯦꯜꯂꯣ ꯑꯁ
ꯇꯥꯕꯤꯕ꯭ꯔꯣ ꯃꯨꯊꯤ
ꯇꯥꯏ ꯇꯥꯏ
ꯀꯩꯗꯧꯔꯤꯅꯣ
ꯁꯨꯝ ꯐꯃꯝꯃꯒ ꯂꯩꯔꯝꯃꯤꯅꯤ
ꯀꯔꯤꯅꯣ ꯐꯝꯕꯕꯣ ꯀꯩ ꯍꯣꯠꯅꯔꯤꯒꯦ ꯅꯪ ꯍꯧꯖꯤꯛꯀꯥꯟꯁꯤꯕꯣ
ꯀꯔꯤ
ꯀꯩꯀꯩ ꯍꯣꯠꯅꯔꯤꯒꯦ ꯍꯧꯖꯤꯛꯀꯥꯟꯁꯤꯕꯨ
ꯃꯈꯣꯟꯁꯦ ꯇꯞꯄꯤꯅꯦ ꯀꯩꯅꯣ
ꯕ꯭ꯂꯨꯇꯨꯠ ꯁꯝꯗ꯭ꯔꯣ
ꯑꯣ ꯁꯝꯃꯦ ꯁꯝꯃꯦ ꯍꯧꯔꯦ ꯍꯧꯔꯦ
ꯀꯩ ꯀꯩ ꯍꯣꯠꯅꯔꯤꯒꯦ ꯍꯧꯖꯤꯛꯀꯥꯟꯁꯤꯕꯣ
ꯑꯁ ꯁꯥ ꯉꯥ ꯃꯆꯤꯟꯖꯥꯛ ꯄꯤꯖꯔꯒ ꯑꯗꯨꯝ ꯂꯩꯔꯤ ꯍꯥꯏꯇꯥꯔꯦ ꯋꯥꯒꯁꯨ ꯁꯨꯕ ꯆꯠꯇ꯭ꯔꯦꯗ
ꯍꯧꯖꯤꯛꯁꯤꯕꯨ ꯅꯨꯄꯤ ꯑꯉꯥꯡꯒ ꯅꯨꯄꯤ ꯀꯃꯥꯏ ꯇꯧꯔꯒꯦ ꯊꯤꯔꯕꯣ
ꯑꯁ ꯀꯗꯥꯏꯗꯩꯅꯣꯗ ꯌꯥꯝ ꯑꯉꯥꯡ ꯑꯣꯏꯔꯤꯗ ꯍꯨꯖꯤꯛꯁꯦ ꯀ꯭ꯂꯥꯁ ꯀꯌꯥꯃꯨꯛ ꯀꯥꯕꯤꯔꯒꯦ ꯁꯣꯝꯁꯤꯕꯣ ꯀ꯭ꯂꯥꯁꯁꯦ ꯑꯦꯜꯕꯦꯟ ꯀꯥꯔꯦ ꯑꯦꯜꯕꯦꯟ ꯈꯛꯇꯥ ꯎꯝ ꯇ꯭ꯋꯦꯜꯐ ꯀꯥꯗ꯭ꯔꯤꯕꯣ ꯍꯥꯢꯁꯦ ꯀꯥꯔꯛꯑꯅꯤ ꯃꯊꯪ ꯆꯍꯤ ꯀꯥꯔꯅꯤ ꯀꯩ ꯁ꯭ꯀꯨꯜꯗ ꯇꯝꯕꯤꯒꯦ ꯇꯣꯌꯥꯟꯗ ꯇꯝꯃꯦ ꯍꯟꯗꯛꯀꯤꯗꯤ ꯅꯨꯉꯥꯢꯕ꯭ꯔꯣ ꯑꯁ ꯅꯨꯡꯉꯥꯏꯕ ꯑꯣꯏꯗꯦꯗ ꯈꯔꯗꯤ ꯅꯨꯡꯉꯥꯏ ꯁꯨꯝ ꯏꯃꯥꯟꯅꯕ ꯄꯨꯟꯕ ꯈꯣꯠꯄꯒꯤ ꯑꯣ ꯅꯃꯥꯟꯅꯕ ꯀꯌꯥꯝ ꯇꯥꯃꯤꯟꯅꯒꯦ ꯅꯣꯏ ꯂꯩꯔꯤꯕ ꯕꯣꯔꯗꯤꯡ ꯀ꯭ꯂꯥꯁ ꯇꯦꯟꯗꯤ ꯀꯔꯥꯢ- ꯀꯥꯏ ꯇꯝꯃꯛꯀꯦ ꯅꯨꯡꯉꯥꯏꯕ꯭ꯔꯣ ꯕ꯭ꯔꯥꯏꯇꯔ ꯇꯝꯃꯛꯄꯖꯦ ꯀꯃꯥꯏ ꯇꯧꯒꯦ ꯑꯗꯨꯝ ꯅꯨꯡꯉꯥꯏ ꯍꯥꯏ ꯇꯥꯔꯦ ꯈꯔ ꯑꯅꯧꯕꯖꯤꯅ ꯈꯔ ꯅꯨꯡꯉꯥꯏ ꯇꯥꯔꯦꯗ ꯈꯔ ꯅꯧ ꯀꯥꯖꯤꯗ ꯍꯟꯗꯛ ꯆꯍꯤꯒꯤ ꯁ꯭ꯀꯨꯜꯗꯤ ꯀꯌꯥꯔꯛ ꯀꯥꯕꯤꯔꯒꯦ
ꯍꯟꯗꯛ ꯆꯍꯤꯒꯤ ꯁ꯭ꯀꯨꯜꯖꯦ ꯇꯔꯥ ꯐꯥꯔꯛꯑꯝꯃꯅꯤ ꯑꯥꯁ ꯌꯥꯝ ꯀꯥꯔꯦꯅꯦ ꯑꯗꯨꯗꯤ ꯅꯪꯗꯤ ꯑꯝꯕꯨꯛ ꯀꯔꯛꯇꯦ ꯗꯥꯅꯥꯎ ꯍꯣꯢꯗꯤ ꯀꯥꯃꯟꯗꯅꯥ ꯃꯃꯤꯡ ꯈꯪꯗꯕꯅꯦ ꯑꯈꯣꯢꯖꯨ ꯅꯣꯡꯃꯇ ꯁ꯭ꯀꯨꯜ ꯀꯔꯛꯇꯦ ꯍꯥꯢ ꯀꯅꯥꯕꯣ ꯅꯪꯕꯣ ꯀꯥꯏꯗꯦ ꯍꯥꯢꯀꯣ-ꯀꯥꯗꯦ ꯍꯥꯏꯀꯣ ꯀꯥꯏ ꯃꯤ ꯑꯩ ꯀꯥꯏ ꯃꯤ
ꯍꯥꯏꯔꯛꯏꯖꯦ ꯀꯅꯥꯅ ꯍꯥꯢꯕ
ꯀꯥꯀꯥ ꯍꯣꯢꯒꯤ ꯀꯅꯥ ꯁꯣꯝ ꯈꯔ ꯑꯩꯈꯣꯏꯒ ꯊꯪꯅꯕꯗ ꯅꯥꯀꯟꯗ ꯂꯩꯕꯗ ꯎꯝ ꯑꯥꯉꯥꯡ ꯃꯆꯥ ꯑꯃ ꯂꯩꯕꯗꯨꯔ ꯎꯝ ꯃꯥ ꯍꯥꯏ ꯈꯪꯗꯦꯗ ꯍꯥꯏꯅꯤꯗꯥꯢ ꯀꯔꯤ ꯑꯦꯔꯐꯤꯁꯔꯅꯣ ꯄꯨꯡꯇꯥꯗ- ꯇꯥꯔꯛꯏꯁꯤꯕꯣ ꯌꯥꯔꯕꯣ ꯌꯥꯗ꯭ꯔꯤꯕꯣ ꯌꯥꯏ ꯌꯥꯏ ꯅꯥꯀꯟꯗ ꯄꯨꯡꯇ- ꯇꯥꯔꯛꯏ ꯀꯔꯤ ꯅꯥꯀꯣꯡꯗ ꯅꯞꯄꯨ ꯌꯥꯗꯤꯅꯤ ꯐꯖꯅ ꯇꯧꯗꯕꯩꯅꯤ ꯏꯌꯥꯔꯐꯤꯁ ꯑꯝꯇ ꯌꯥꯎꯔꯛ ꯑꯣ ꯄꯩꯁꯥ ꯄꯤꯔꯛꯀꯦ ꯂꯨꯄ ꯀꯌꯥ ꯄꯤꯔꯛꯇꯣꯏꯕ ꯆꯥꯅꯤ ꯂꯨꯄ ꯆꯥꯅꯤ ꯌꯥꯎꯔꯗꯤ ꯑꯗꯨꯝ ꯂꯧꯔꯣ ꯍꯥꯏꯕꯅꯦ ꯌꯦꯡꯁꯤ ꯑꯩ ꯅꯨꯃꯤꯗꯥꯡꯗ ꯇꯥꯛꯁ ꯇꯧꯕꯗꯣ ꯅꯨꯡꯉꯥꯏꯇꯦꯕ ꯑꯣ ꯍꯣꯏ ꯍꯣꯏ ꯌꯦꯡꯉꯁꯤ ꯌꯦꯡꯉꯁꯤ ꯄꯨꯡ ꯑꯃꯐꯥꯎ ꯇꯧꯗꯣꯏꯅꯤ ꯇꯥꯛꯁ ꯅꯤ ꯅꯪꯒꯤ ꯇꯥꯛꯁꯨ ꯂꯣꯏꯈꯤꯕꯩꯅꯦ ꯂꯤꯁꯤꯡ ꯂꯤꯁꯤꯡ ꯑꯃ ꯆꯥꯝꯃꯉꯥ ꯅꯨꯃꯤꯠ ꯍꯨꯝꯅꯤꯒꯤ ꯂꯤꯁꯤꯡ ꯑꯃ ꯆꯥꯝꯃꯉꯥ ꯊꯥꯗꯣꯔꯛꯦꯕ ꯇꯥꯛꯁꯦ ꯅꯪ ꯈꯪꯂꯤꯕ ꯎꯝ ꯑꯣꯖꯥ ꯍꯦꯟꯇꯣꯛꯕ ꯑꯣꯏꯗꯤ ꯄꯥꯗꯄꯉꯥꯡ ꯉꯥꯡꯖꯤꯜ ꯂꯛ ꯑꯦ ꯑꯩ ꯍꯣꯔꯦꯟ ꯍꯜꯂꯑ ꯁꯥꯟꯅ ꯊꯣꯛꯑꯅꯤ ꯀꯩꯗꯧꯔꯕ ꯕꯂꯨꯠꯇꯨꯠ ꯁꯦ ꯌꯥꯗ꯭ꯔꯕꯣ ꯇꯥꯗꯦꯅꯦ
ꯇꯥꯏꯌꯦ ꯇꯥꯏꯌꯦ ꯇꯥꯏꯌꯦ
ꯕ꯭ꯂꯨꯠꯇꯨꯠꯀ ꯁꯝꯃꯔꯣꯏꯗ
ꯇꯥꯏ ꯇꯥꯏ ꯇꯥꯗ꯭ꯔꯣ
ꯀꯥꯏ ꯇꯥꯏ ꯐꯥꯎꯅꯤ ꯌꯥꯝ ꯄꯔꯤꯅꯦꯔ ꯀꯣꯟ
ꯀꯔꯝꯕ ꯑꯗꯨ ꯑꯩꯒꯤꯗꯨꯔꯣ ꯁꯥꯎꯟ ꯌꯥꯗ꯭ꯔꯕꯅꯦ ꯃꯁꯥꯏ ꯄꯤꯛꯄꯅꯦꯃꯤ
ꯑꯁ ꯂꯩꯔꯔꯣꯏ ꯅꯪꯉꯣꯟꯗ ꯍꯦ ꯅ ꯑꯃꯨꯛ ꯐꯥꯗꯣꯛꯈꯤꯅꯤ ꯑꯗꯨ ꯅꯨꯡꯉꯥꯏꯔꯣꯏꯕ ꯅꯪ ꯑꯃꯛ ꯂꯦꯟꯗ ꯂꯩꯔꯛꯑꯒ ꯑꯁ ꯂꯤꯁꯤꯡ ꯑꯍꯨꯝ ꯃꯗꯤ ꯐꯤꯕꯅ ꯑꯩꯉꯣꯟꯗ ꯍꯦꯟꯈ꯭ꯔꯦ ꯋꯥꯥꯈꯟꯗꯣ ꯅꯨꯡꯉꯥꯏꯔꯣꯏꯕ ꯗꯥꯎꯟ ꯆꯠꯈꯤꯅꯦꯅ ꯑꯩꯅ ꯁꯨꯝ ꯍꯥꯏꯕꯤꯗꯕ ꯆꯤꯛꯁꯇꯤꯟ
ꯍꯣꯡꯉꯥꯕꯅꯤꯍꯦ ꯂꯨꯄꯥ ꯂꯤꯁꯤꯡ ꯃꯉꯥꯗ ꯐꯪꯉꯥꯕꯅꯤꯍꯦ ꯑꯥꯏ ꯐꯣꯟ ꯑꯥꯏ ꯐꯣꯟꯒꯗꯣ
ꯑꯗꯨ ꯑꯇꯥꯡꯕ ꯐꯠꯇꯕ ꯑꯃ ꯂꯩꯔꯤꯁꯤꯅ ꯀꯃꯥꯏ ꯇꯧꯕ
ꯃꯅ ꯈꯔ ꯄꯪꯉꯨꯕꯩꯅꯤꯗ ꯁꯤ ꯍꯥꯞꯄꯝꯗꯔꯤ ꯀꯩꯒꯤꯅꯣ ꯑꯗꯨꯗꯤ ꯍꯥꯞꯕ ꯌꯥꯗꯦ ꯑꯗꯨꯗꯤ ꯔꯣꯡ ꯆꯦꯟꯁꯅꯤ ꯑꯥꯏ ꯐꯣꯟ ꯊꯥꯔꯇꯤꯟꯗꯨꯗꯤ ꯂꯤꯁꯤꯡꯀꯟꯃꯉꯥꯗ ꯐꯪꯉꯦ ꯇꯧꯔꯤꯖꯦ ꯑꯁ ꯊꯥꯔꯇꯤꯟ ꯗꯨꯃ ꯄꯥꯏꯖꯔꯝꯃꯅꯤ ꯏꯃꯥꯏꯃꯥꯏ ꯃꯩ
ꯑꯁ ꯆꯥꯛ ꯊꯣꯡꯅꯤꯡꯉꯥꯏ
ꯀꯩꯀꯩꯅꯣꯅꯦ ꯊꯥꯗꯔꯤ ꯃꯌꯥꯝꯖꯤꯕꯣ
ꯀꯩꯀꯩ ꯇꯧꯔꯤꯒꯦ ꯅꯪꯕꯣ ꯑꯗꯥ ꯏꯃꯨꯡ ꯆꯪꯉꯣ ꯇꯧꯁꯤ ꯇꯧꯁꯤ ꯉꯥꯏꯈꯣ ꯁꯦꯝ ꯆꯥꯅꯤꯡꯕ꯭ꯔꯣ ꯁꯦꯝ ꯄꯤꯔꯛꯀꯦ ꯑꯣꯀꯦ ꯑꯣꯀꯦ ꯑ ꯁꯦ ꯍꯨꯍꯨꯝ
ꯑꯍꯝ ꯁꯤꯅꯗꯤ ꯈꯣꯟꯒꯖꯦ ꯉꯥꯡꯅꯤꯡꯉꯤꯗꯅ
ꯑꯗꯨꯝ ꯌꯥꯕ꯭ꯔꯣ ꯁꯦꯝꯗꯣ ꯇꯥꯕ꯭ꯔꯣ ꯇꯥꯕꯔꯃꯤ
ꯆꯥꯖꯥ
ꯁꯦꯝꯗꯣ ꯍꯥꯎꯕ꯭ꯔꯣ ꯍꯥꯎꯇꯕ꯭ꯔꯣ
ꯍꯨꯝ
ꯁꯦꯝꯗꯣ ꯍꯥꯎꯕ꯭ꯔꯣ ꯍꯥꯎꯇꯕ꯭ꯔꯣ ꯇꯥꯗ꯭ꯔꯣ ꯇꯥꯕ꯭ꯔꯕ ꯃꯈꯣꯟ
ꯇꯥꯌꯦ ꯃꯈꯣꯟ ꯇꯥꯏꯌꯦ
ꯑꯣꯀꯦ ꯑꯣꯀꯦ ꯌꯥꯔꯦ ꯌꯥꯔꯦ ꯑꯗꯨꯏꯗꯤ ꯑꯅꯥꯎ ꯆꯠꯈ꯭ꯔꯕꯣ
ꯆꯠꯈ꯭ꯔꯦ ꯆꯠꯈ꯭ꯔꯦ
ꯃꯥ ꯏꯁꯀꯨꯜ ꯆꯠꯅꯤ ꯍꯥꯏꯔꯣ ꯏꯃꯨꯡꯗ ꯆꯪꯉꯛꯑꯣ ꯂꯥꯛꯑꯀ ꯑꯆꯥꯄꯣꯠ ꯆꯥꯎꯂꯥꯎ
ꯌꯥꯝ ꯇꯞꯄꯤꯅꯦ ꯅꯪ ꯃꯈꯣꯟꯁꯦ
ꯇꯞꯅꯤꯡ ꯇꯞꯁꯥꯅꯨ
ꯃꯌꯥꯝꯅ ꯂꯧꯁꯟꯕ ꯋꯥꯏꯕ ꯅꯪꯒꯤ ꯃꯈꯣꯠꯁꯦ
ꯏꯃꯨꯡꯗ ꯆꯪꯉꯣ ꯏꯃꯨꯡꯗ
ꯆꯪꯉꯦ ꯆꯪꯉꯦ
ꯎꯝ ꯂꯥꯎ ꯂꯥꯎ ꯋꯥ ꯉꯥꯡꯉꯣ ꯇꯥꯕ꯭ꯔ ꯌꯦꯡꯒꯦ ꯇꯥꯏ ꯇꯥꯏ
ꯅꯪꯅꯤ ꯇꯞꯄꯤꯁꯤ ꯅꯥꯎ
ꯆꯠꯅꯣ ꯆꯠꯅꯣ ꯃꯄꯥꯟ ꯊꯣꯛꯑꯣ ꯊꯦꯡꯀ꯭ꯤꯌꯨ
ꯊꯦꯡꯀꯤ꯭ꯌꯨ
ꯍ ꯅꯩꯔꯦ ꯍꯧꯖꯤꯛꯀꯥꯟ ꯑꯦꯄꯤ ꯒꯁꯦ ꯂꯣꯏꯗꯧꯔꯦ ꯂꯣꯏꯗꯧꯔꯦ
ꯇꯥꯕ꯭ꯔꯣ
ꯇꯥꯏ ꯇꯥꯏ
ꯀꯩꯗꯧꯕꯤꯔꯤꯒꯦ
ꯄꯥꯅꯤꯔ ꯃꯆꯥꯃ ꯄꯥꯏꯁꯤꯟ ꯌꯥꯔꯦ
ꯍꯥ ꯌꯦ ꯃꯨꯊꯤ ꯇꯥꯕ꯭ꯔꯣ
ꯇꯥꯏꯌꯦ
ꯋꯥꯗꯤ ꯉꯥꯡꯗ ꯇꯨꯃꯤꯟ ꯂꯩꯗꯣ ꯀꯩꯒꯤꯅꯣ
ꯋꯥ ꯉꯥꯡꯉꯛ ꯀꯦꯅꯦ
ꯉꯥꯡꯖꯨ ꯉꯥꯡꯗꯦ ꯉꯥꯡꯉꯛꯀꯦ ꯌꯦ ꯏꯇꯥꯎꯕꯤ ꯑꯩ ꯁꯤꯗ ꯂꯩꯌꯦ ꯍꯥꯏꯌꯨ ꯀꯩꯅꯣ ꯆꯩ ꯂꯥꯛꯀꯅꯤꯀꯣ ꯑꯗꯩ
ꯑꯥ ꯗꯃꯤ ꯀꯩꯗꯣꯏꯅꯣ
ꯆꯥꯛ ꯊꯣꯡꯉꯤ ꯆꯩ ꯑꯆꯧ ꯑꯆꯧꯕ ꯂꯩꯀꯣ ꯆꯩ ꯑꯆꯧꯕ ꯊꯥꯔꯛꯎꯔꯣ ꯑꯩ ꯏꯔꯨꯖꯊꯣꯛꯑꯒꯦ ꯑꯩ ꯀꯣꯂꯦꯖ ꯆꯠꯂꯅꯤ
ꯀꯔꯤ ꯀꯔꯤ ꯃꯊꯦꯜ ꯊꯣꯡꯕꯤꯔꯒꯦ
ꯎ ꯀꯔꯤ ꯃꯊꯦꯜꯅ ꯍꯥꯏꯖꯦ ꯊꯣꯡꯗ꯭ꯔꯤ ꯌꯦꯔꯨꯝ ꯑꯃ ꯐꯨꯠꯂꯦ ꯁꯤꯅ ꯌꯥꯅ ꯌꯥꯅꯕ ꯉꯁꯤꯒꯤꯗꯤ ꯍꯣꯠꯅꯔꯒꯦ ꯂꯥꯏꯔꯕ ꯏꯃꯨꯡꯗ ꯄꯣꯛꯎꯕꯅꯤꯅ ꯀꯔꯤꯕꯨ ꯆꯥꯅꯦꯒꯦ ꯑꯩꯈꯣꯏꯅꯕꯨ ꯊꯝꯃꯣ ꯊꯝꯃꯣ ꯊꯝꯃꯣ ꯊꯝꯃꯣ
ꯌꯦꯔꯨꯝ ꯑꯥ ꯍꯦꯜꯂꯦ ꯍꯦ
ꯃꯝꯃꯣ ꯍꯥꯏꯔꯒ ꯁꯤꯉꯥꯡꯖꯦ